ꯇꯥꯕ꯭ꯔꯣ
ꯆꯦ
ꯇꯥꯔꯕꯣ ꯇꯨꯠ ꯑꯣ ꯑꯣ ꯆꯠꯇꯦ ꯉꯁꯤ ꯗꯤ ꯀꯩꯅꯣ ꯁꯨꯇꯤꯁꯨ ꯂꯩꯕꯅꯤꯅ
ꯑꯣꯍꯣ
ꯑ ꯑꯩꯁꯦ ꯂꯥꯏꯕ꯭ꯔꯦꯔꯤ ꯆꯠꯀꯦ ꯇꯧꯕ ꯉꯔꯥꯡꯁꯨ ꯆꯠꯇꯦ ꯅꯍꯥꯟ ꯆꯠꯂꯦ
ꯑꯣ ꯆꯤꯖꯦ ꯂꯣꯏ
ꯑꯩ ꯁꯦꯃꯤꯅꯥꯔꯒꯤ ꯖꯦ ꯆꯤꯡꯊꯣꯛꯇ꯭ꯔꯤꯕ ꯈ꯭ꯋꯥꯏ ꯃꯔꯨ ꯑꯣꯏꯅ ꯅꯝꯕꯗꯤ ꯂꯣꯏꯈ꯭ꯔꯕꯅꯦꯕꯀꯣ
ꯑꯩꯁꯨ ꯅꯝꯗꯤ ꯅꯝꯃꯟꯈ꯭ꯔꯒ ꯇꯧꯗ꯭ꯔꯤ ꯑꯁ
ꯑꯥ ꯑꯣꯖꯅꯅꯦ ꯑꯝꯇ ꯄꯥꯔꯒ ꯌꯦꯡꯉꯣ ꯅꯪ ꯍꯟꯖꯤꯟ ꯍꯟꯖꯤꯟꯅ ꯑꯗꯨꯒ ꯑꯥꯗꯤ ꯇꯥꯅ ꯔꯁꯦꯅ ꯍꯥꯏꯔꯛꯑꯦꯕ ꯑꯗꯣ ꯑꯩ ꯑꯗꯣ ꯄꯥꯔ ꯆꯤꯡꯊꯣꯛꯇꯕꯅꯤꯅ ꯄꯥꯗ꯭ꯔꯤꯕ ꯑꯩꯗꯣ
ꯑꯁ ꯑꯩꯁꯨ ꯃꯊꯥ ꯁꯥ ꯂꯩꯔꯦ ꯑꯩꯁꯨ ꯁꯣꯝꯅ ꯏꯃꯥꯟꯅꯕꯤ ꯑꯃ ꯑꯥ ꯏꯃꯥꯟꯅꯕꯤ ꯑꯃ ꯀꯛꯆꯤꯡ ꯈꯨꯅꯧꯗ ꯂꯩꯕꯗꯣ ꯃꯥꯏ ꯂꯨꯍꯣꯡꯕ ꯗ ꯂꯩꯔꯦꯕ ꯅꯍꯥꯟ ꯗꯦꯠ ꯐꯤꯠꯇꯤꯟꯗ ꯒꯤ ꯂꯩꯔꯦꯕ ꯁꯤꯗ ꯑꯗꯨꯗꯨꯒꯤꯅꯦ ꯗꯦꯠ ꯍꯌꯦꯡꯕꯨꯗꯤ ꯂꯨꯍꯣꯡꯕ ꯑꯣꯏꯕ ꯍꯌꯦꯡ ꯂꯣꯏꯔꯒ ꯀꯦꯗꯦ ꯑꯗꯨꯁꯨ ꯗꯦꯠ ꯇ꯭ꯋꯦꯟꯇꯤꯁꯨ ꯁꯦꯇꯔꯗꯦ ꯑꯃꯨꯛ ꯇꯥꯔꯦ ꯇ꯭ꯋꯦꯟꯇꯤ ꯋꯥꯟꯅ ꯁꯟꯗꯦ ꯇ꯭ꯋꯦꯟꯇꯤ ꯇꯨꯗ ꯇꯥꯔꯦ ꯅꯤ ꯍꯥꯏꯕ ꯖꯤꯄꯤ ꯆꯠꯄꯗꯣ
ꯑꯣ ꯑꯗꯨ ꯅꯪ ꯄ꯭ꯔꯣꯒ꯭ꯔꯦꯁ ꯔꯤꯄꯣꯔꯠ ꯄꯤꯁꯟꯗ꯭ꯔꯤ
ꯄ꯭ꯔꯣꯒ꯭ꯔꯦꯁ ꯔꯤꯄꯣꯠ ꯄꯤꯁꯟꯗ꯭ꯔꯤꯌꯦ ꯑꯗꯨ ꯅꯨꯃꯤꯠꯇ ꯄꯨꯂꯞ ꯄꯤꯁꯜꯂꯒꯦ ꯇꯧꯕꯅꯦ ꯗꯦꯠ ꯇ꯭ꯋꯦꯟꯇꯤ ꯐꯥꯏꯚ ꯐꯥꯎ ꯍꯥꯏꯗꯥꯏꯅꯦ
ꯑꯗꯨꯒ ꯑꯩꯅ ꯈ꯭ꯋꯥꯏ ꯀꯩꯅꯣ ꯇꯧꯔꯤꯁꯦ ꯁꯦꯃꯤꯅꯥꯔꯒꯤꯁꯦ ꯗꯦꯠ ꯀꯌꯥꯕꯧꯀꯤ ꯃꯅꯨꯡꯗ ꯁꯕꯃꯤꯠ ꯇꯧ ꯍꯥꯏꯒꯦ
ꯗꯦꯠ ꯊꯥꯔꯇꯤꯐꯧꯗꯣ ꯁꯝꯃꯤꯠ ꯇꯧ ꯍꯥꯏꯝꯅꯦ ꯁꯣꯐ ꯀꯣꯄꯤꯗꯣ
ꯑꯗꯣ ꯃꯣꯏ ꯍꯟꯗꯛꯀꯤꯗꯤ ꯀꯩꯅꯣ ꯇꯧꯗꯔꯣ ꯇꯧꯔꯅꯨ ꯍꯥꯏꯌꯦ ꯑꯦꯞꯁꯇ꯭ꯔꯦꯛ ꯄꯤꯈꯠꯂꯅꯨ ꯍꯥꯏꯌꯦ ꯀꯩꯅꯣ ꯐꯨꯜ ꯂꯣꯏꯕꯤꯔꯣ ꯍꯥꯏ ꯃꯥꯜꯂꯦ
ꯐꯨꯜ ꯄꯦꯄꯔ ꯑꯣꯏꯅ ꯅ ꯑꯗꯨꯒꯤꯗꯤ ꯇꯥꯕ꯭ꯔꯥ
ꯑꯗꯨꯗꯤ ꯇꯥꯗꯦ ꯆꯦ
ꯅꯍꯥꯟ ꯑꯩꯈꯣꯏꯟ ꯆꯠꯄꯗꯣ ꯑꯗꯨꯗꯩꯗꯨꯗ ꯎꯝ ꯐꯨꯜ ꯄꯦꯄꯔ ꯑꯣꯏꯅ ꯄꯤꯈꯠꯂꯣꯅ ꯁꯨꯃꯥꯏꯅ ꯍꯥꯏꯔꯛꯑꯦꯕ
ꯑꯣ ꯍꯣ ꯑꯗꯨꯗꯤ ꯌꯥꯝ ꯁꯝꯃꯦꯅ ꯑꯦꯞꯁꯇꯦꯛ ꯑꯃꯨꯛ ꯁꯦꯝꯅꯔꯔꯣꯏ
ꯑꯥ ꯑꯗꯣ ꯅꯪ ꯀꯔꯦꯛꯁꯟ ꯇꯧꯕꯗꯤ ꯂꯣꯏꯈ꯭ꯔꯕ ꯅꯠꯇ꯭ꯔꯣ
ꯀꯔꯦꯛꯁꯟꯁꯦ ꯂꯣꯏꯗ꯭ꯔꯤ ꯃꯦꯗꯥꯝꯗ ꯇ ꯊꯅꯝꯕꯅꯦꯕ ꯑꯗꯨꯗꯣ ꯑꯩ ꯗꯦꯠ ꯇ꯭ꯋꯦꯟꯇꯤ ꯇꯨꯗꯣ ꯑꯗꯨꯗ ꯂꯧꯔꯒꯦꯕ ꯑꯗꯨꯒꯅꯦ ꯇ꯭ꯋꯦꯟꯇꯤ ꯇꯨꯗ ꯄ꯭ꯔꯣꯒ ꯁꯇ ꯔꯤꯄꯣꯔꯠ ꯁꯞꯃꯤꯠ ꯇꯧꯔꯅꯤ ꯑꯗꯨꯒ ꯎꯝ ꯇ꯭ꯋꯦꯟꯇꯤ ꯐꯥꯏꯚ ꯐꯥꯎꯒꯤ ꯃꯅꯨꯡꯗꯣ ꯑꯗꯨꯗ ꯃꯦꯗꯥꯝ ꯑꯩꯈꯣꯏꯅꯤ ꯁꯦꯝꯗꯣꯛꯃꯤꯟꯅꯔꯒꯅꯦ ꯑꯗꯨꯝ ꯀꯩꯅꯣ ꯇꯧꯔꯅꯤꯕ ꯁꯝꯃꯤꯠ ꯇꯧꯕꯒꯤ ꯈꯟꯅꯔꯕꯅꯦ
ꯅꯪ ꯄꯦꯄꯔ ꯀꯌꯥꯃꯨꯛ ꯊꯣꯛꯑꯦ
ꯆꯦꯅꯝ ꯆꯦꯅꯝꯕꯗꯅꯦ ꯇꯔꯥꯃꯨꯛꯇꯪ ꯊꯣꯛꯑꯦꯕ ꯌꯥꯝ ꯆꯥꯎꯗꯦꯕ ꯑꯩꯒꯤꯗꯣ
ꯑꯩꯁꯨ ꯑꯗꯨꯃꯥꯏꯅ ꯑꯣꯏꯗꯣꯏ ꯃꯥꯜꯂꯦ ꯅꯪ ꯅꯝꯊꯣꯛ ꯄꯨꯔꯥ ꯂꯣꯏꯔꯀꯥꯟꯗꯔ ꯇꯦꯟ ꯍꯥꯏꯁꯦ
ꯑꯥ ꯑꯗꯨ ꯅꯝꯊꯣꯛꯄ ꯍꯥꯏꯁꯦ ꯀꯩꯅꯣꯗꯤ ꯇꯧꯗ꯭ꯔꯤꯕ ꯑꯥ ꯀꯟꯐꯥꯔꯝ ꯑꯣꯏꯗ꯭ꯔꯤꯕ ꯃꯦꯗꯥꯝꯅ ꯍꯥꯞꯆꯤꯜꯂꯛꯀꯗꯕꯁꯨ ꯂꯩꯔꯤꯗꯅ ꯑꯗꯨ ꯃꯈꯩꯗꯣ ꯑꯃꯨꯛ ꯃꯁꯤꯡ ꯊꯥꯗ꯭ꯔꯤꯕꯅꯦꯕ ꯑꯗꯒꯤ ꯅꯍꯥꯟ ꯅꯝꯍꯜꯂꯝꯕꯗꯣ ꯍꯥꯏꯗꯤ ꯃꯦꯗꯥꯝꯅ ꯀꯩꯅꯣ ꯇꯧꯕꯗ ꯈꯔ ꯈꯛꯇꯪ ꯁꯦꯝꯗꯣꯛꯂꯛꯀꯗꯧꯕ ꯑꯣꯏꯕꯅꯤꯅ ꯑꯩꯅ ꯑꯌꯥꯝꯕ ꯁꯔꯨꯛꯇꯤ ꯅꯝꯕꯤꯔꯣꯅ ꯅꯝꯍꯜꯂꯝꯃꯦꯕ ꯑꯗꯨ ꯅꯝꯍꯟꯕꯗꯣ ꯑꯗꯨꯗꯤ ꯄꯦꯁ ꯃꯁꯤꯡ ꯇꯔꯥꯃꯨꯛꯇꯪ ꯑꯣꯏ ꯍꯥꯏꯕ ꯑꯗꯨꯗ
ꯑꯣꯑꯣ
ꯑꯗꯨꯁꯨ ꯕꯣꯜꯗꯣ ꯌꯥꯝ ꯀꯨꯞꯅꯩꯗꯕ ꯌꯥꯝ ꯀꯨꯞꯄ ꯕꯣꯜꯇ ꯑꯣꯏꯗꯦꯕ ꯍꯧꯖꯤꯛꯀꯤ ꯄꯦꯁ ꯀꯩꯅꯣꯗꯣ ꯎ ꯕꯣꯜꯇꯣ ꯈꯖꯤꯛꯇꯪ ꯆꯥꯎꯋꯦꯕ ꯅꯣꯔꯃꯦꯜꯗꯤ ꯅꯣꯔꯃꯦꯜ ꯍꯥꯏꯗꯣꯏꯔꯥ ꯑꯗꯨꯗꯒꯤ ꯑꯗꯨꯒꯤ ꯆꯥꯡ ꯑꯗꯨꯃꯥꯏꯅ ꯑꯣꯏꯒꯤꯕꯅꯦꯕ
ꯍꯣꯏ ꯇꯧꯕꯕꯨꯗꯤ ꯀꯩꯅꯣ ꯇꯧ ꯍꯥꯏꯕꯅꯦ ꯁꯥꯔꯅ ꯁꯚꯦꯟ ꯄꯦꯁꯀꯨꯝꯕ ꯑꯩꯠꯀꯨꯝꯕ ꯑꯣꯏꯔꯗꯤ ꯌꯥꯔꯦ ꯍꯥꯏꯕꯅꯦꯕ ꯕ ꯍꯥꯏꯗꯤ ꯁꯦꯃꯤꯅꯥꯔꯅꯤꯅ ꯃꯤ ꯃꯌꯥꯝ ꯄꯥꯔꯛꯀꯗꯣꯏꯅꯤꯅ ꯁꯦꯝ ꯁꯥꯡꯉꯒꯁꯨ ꯃꯤꯅ ꯉꯥꯏꯕ ꯋꯥꯏꯗꯅꯀꯣ ꯑꯗꯨꯗꯨꯅ ꯑꯩꯈꯣꯏꯅ ꯀꯣꯇꯦꯁꯟ ꯀꯩꯀꯥꯒꯨꯝꯕꯗꯤ ꯀ ꯀꯣꯔꯣꯠꯅꯤꯅ ꯑꯗꯨꯝ ꯀꯥꯟꯊꯣꯛ ꯀꯥꯛꯆꯈ꯭ꯔꯦ ꯍꯥꯏꯔꯒ ꯑꯗꯨꯝ ꯀꯥꯟꯊꯣꯛꯑꯦꯗꯅ ꯑꯗꯨꯃꯥꯏꯅ ꯇꯧꯕ ꯅꯠꯇ꯭ꯔꯗꯤ ꯎꯝ ꯃꯤꯗꯣ ꯅꯣꯡꯃꯗ ꯇꯔꯥꯅꯤꯊꯣꯏ ꯇꯔꯥ ꯑꯥ ꯇꯔꯥꯅꯤꯊꯣꯏ ꯇꯔꯥꯍꯨꯝꯗꯣꯏ ꯍꯥꯏꯕꯒ ꯍꯥꯏ ꯄꯥꯕꯁꯦ ꯃꯤꯁꯦ ꯅꯣꯡꯃꯒꯤ
ꯎꯝ
ꯑꯗꯨꯃꯥꯏꯅ ꯍꯥꯏ ꯇꯔꯥꯅꯤꯊꯣꯏ ꯍꯥꯏꯕ꯭ꯔ ꯀꯩꯅꯣꯝ ꯍꯥꯏꯕꯅꯦ ꯀꯥꯎꯔꯦ
ꯑꯗꯨ ꯅꯣꯡꯃꯗ ꯄꯨꯜꯂꯞ ꯂꯣꯏꯁꯟꯂꯦ ꯍꯥꯏꯕꯔ ꯅꯦ ꯆꯦ
ꯅꯨꯃꯤꯠ ꯍꯨꯝꯅꯤ
ꯑꯗꯨꯅꯦ
ꯑꯗꯣ ꯑꯩꯈꯣꯏꯒꯤꯗꯤ ꯄꯨꯂꯞ ꯇꯧꯗꯣꯏꯅꯤꯀꯣ ꯍꯥꯏꯗꯤ ꯄꯨꯂꯞ ꯇꯧꯗꯣꯏꯅꯤ ꯍꯥꯏꯕꯗꯤ ꯔꯨꯝ ꯑꯃꯈꯛꯇꯗ ꯄꯨꯂꯞꯁꯦ ꯐꯝꯃꯒ ꯄꯨꯜꯂꯞꯅꯦꯕ ꯇꯥꯃꯤꯟꯅꯗꯣꯏꯁꯦ ꯗꯤꯑꯦꯝꯒꯤꯗꯤ ꯍꯥꯏ ꯍꯥꯏꯅ ꯃꯣꯏ ꯀꯩꯅꯣ ꯑꯣꯏꯅ ꯇꯧꯕꯅꯦꯕ ꯑ ꯔꯨꯝ ꯑꯃꯃꯝꯗ ꯃꯤ ꯑꯃꯅꯤ ꯈꯥꯏꯗꯣꯛꯅꯈ꯭ꯔ ꯀꯅꯦ ꯇꯧꯋꯦꯕ ꯃꯣꯏꯒꯤꯅ ꯑꯃꯨꯛ ꯑꯣ ꯀꯔꯝꯃꯥꯏꯅ ꯇꯧꯕ ꯁꯦꯃꯤꯟꯅꯔꯅꯣ ꯑꯩꯁꯨ ꯈꯪꯗꯦꯕꯀꯣ
ꯎꯝ
ꯗꯤꯑꯦꯝꯒꯤꯗ ꯑꯃꯨꯛꯇꯪ ꯌꯥꯎꯔꯕ ꯌꯥꯎꯗ꯭ꯔꯤꯕ
ꯑꯝꯇ ꯌꯥꯎꯗ꯭ꯔꯤꯌꯦ ꯆꯦ ꯗꯤꯑꯦꯝꯗꯗꯤ
ꯑ ꯑꯩꯈꯣꯏ ꯄꯥꯕ ꯅꯠꯇꯕꯤꯗ ꯌꯦꯡꯕ ꯆꯠꯄ ꯌꯥꯎꯋꯦꯕꯀꯣ ꯑꯗꯩꯗ ꯃꯣꯏꯒꯤꯗꯤꯅꯦ ꯀꯥ ꯃꯆꯥꯃꯗ ꯀꯩꯅꯣꯗꯨꯒ ꯃꯣꯗꯤꯅꯦꯇꯔꯗꯨꯒꯅꯦ ꯑꯩꯈꯣꯏ ꯃꯤ ꯑꯃ ꯑꯅꯤꯒ ꯐꯝꯃꯒ ꯑꯗꯨꯝ ꯇꯧꯈ꯭ꯔꯅꯤꯕ ꯑꯗ ꯑꯇꯣꯞꯄ ꯀꯥ ꯑꯃꯗ ꯑꯃꯨꯛ ꯃꯤ ꯑꯃꯅꯤꯒ ꯎꯝ ꯍꯧꯖꯤꯛꯀꯤ ꯑꯗꯨꯗꯣ ꯌꯥꯎꯔꯒ ꯑꯃꯨꯛ ꯇꯧꯈ꯭ꯔꯅꯤꯕꯨ ꯀꯣ ꯑꯗꯨꯃꯥꯏꯅ ꯇꯧꯋꯦꯕ ꯑꯗꯨꯒ ꯑꯩꯈꯣꯏꯒꯤꯁꯤꯗꯤ ꯃꯤ ꯑꯇꯣꯞꯄ ꯃꯄꯥꯟꯗꯒꯤ ꯑ ꯐꯝꯍꯜꯂꯒ ꯑ ꯇꯧꯗꯣꯏꯅꯦꯕ ꯃꯌꯥꯝ ꯃꯃꯥꯡꯗ ꯑꯗꯨꯅ ꯀꯂꯥꯛ ꯈꯇꯪ ꯅꯤꯛꯇꯣꯏ ꯃꯥꯜꯂꯦ
ꯀꯩꯅꯣꯗꯣ ꯁꯥꯔꯅꯅꯦ ꯀꯩꯅꯣ ꯇꯧꯕꯒꯤ ꯑꯥ ꯇꯣꯄꯤꯛꯇꯣ ꯍꯥꯏꯔꯛꯄ ꯀꯥꯟꯗ ꯃꯦꯗꯥꯝ ꯃꯈꯣꯏꯅꯅꯁꯨ ꯌꯥꯝ ꯑꯁ ꯀꯣꯏꯁꯟꯗꯣ ꯃꯌꯥꯝ ꯍꯪꯕ ꯍꯪꯖꯤꯜꯂꯛꯑꯗꯤ ꯃꯦꯝ ꯍꯪꯖꯤꯜꯂꯛꯑꯗꯤ ꯀꯥꯏꯅ ꯄꯥꯈꯠꯂꯤꯁꯦ ꯑꯗꯨ ꯃꯌꯥꯝ ꯄꯨꯟꯅ ꯇꯧꯒꯅꯤ ꯍꯥꯏꯕꯗꯣ ꯑꯩꯈꯣꯏ ꯍꯣꯜꯗꯨꯗ ꯑꯗꯨꯝ ꯂꯣꯏꯅ ꯇꯧꯅꯤꯅ ꯍꯥꯏꯗꯅ ꯑꯗꯣ ꯇꯧꯕꯒꯤꯕꯨꯗꯤ ꯀꯩꯁꯨꯝ ꯀꯥꯏꯗꯦꯕ ꯍꯦꯛ ꯍꯪꯉꯛꯄꯗ ꯁꯔꯅꯕꯨꯗꯤ ꯏꯂꯥꯏ ꯂꯥꯏꯅ ꯍꯥꯏꯕ ꯈꯪꯗꯦ ꯑꯗꯨꯝ ꯈꯨꯝꯃꯣ ꯃꯔꯚ ꯄꯤꯒꯗꯧꯕ ꯅꯠꯇꯦ ꯑꯗꯒꯤ ꯍꯥꯏꯗꯤ ꯅꯣꯏꯗ ꯀꯣꯟꯐꯤꯗꯦꯟꯁꯇꯣ ꯍꯦꯛꯇ ꯃꯥꯡꯒꯗꯧꯕ ꯅꯠꯇꯦ ꯃꯣꯏ ꯍꯪꯉꯛꯑꯒ ꯉꯝꯃꯤꯈꯩ ꯈꯨꯝꯅꯕ ꯍꯣꯠꯅꯔꯅꯤ ꯈꯪꯗ꯭ꯔ ꯉꯝꯗ꯭ꯔꯒꯗꯤ ꯑꯩ ꯈꯪꯗ꯭ꯔꯦ ꯑꯩ ꯃꯇꯨꯡ ꯇꯥꯕꯗ ꯊꯖꯤꯟꯖꯔꯛꯀꯦ ꯑꯣ
ꯍꯣꯏ ꯍꯣꯏ ꯑꯗꯨꯃꯥꯏꯅ ꯍꯥꯏꯌꯣ ꯍꯥꯏꯌꯦ ꯑꯥ ꯑꯥ ꯑꯗꯨ ꯌꯥꯝ ꯂꯨꯔꯤ ꯑꯗꯨ ꯅꯆꯦꯗꯤ ꯂꯥꯏ ꯍꯔꯥꯎꯕꯁꯦ ꯅꯣꯏꯗ ꯅꯍꯥꯟ ꯌꯦꯡꯉꯝꯕꯗꯣ ꯑꯗꯨꯅ ꯑꯍꯟ ꯍꯟ ꯕꯅꯦ ꯕ
ꯎꯝ
ꯑꯗꯨꯒ ꯂꯥꯏ ꯍꯔꯥꯎꯕꯗꯁꯨ ꯄꯥꯗꯣꯏꯅꯦꯕ ꯄꯥꯕꯗꯤ ꯑꯩꯗꯤꯀꯣ ꯑꯩ ꯅꯣꯛꯅꯤꯡ ꯗꯣꯏꯅꯦ ꯍꯌꯦꯡ ꯍꯪꯉꯛ ꯀꯣꯛ ꯉꯥꯎꯗꯣꯏꯅꯦ ꯌꯦꯡꯉꯨꯀꯣ
ꯑꯗꯨ ꯗꯨ ꯇꯧ
ꯇꯣꯏꯅ ꯌꯥꯎꯕ ꯑꯣꯏꯇꯥꯔꯗꯤ ꯈꯪꯗꯣꯏꯕ ꯑꯩꯟꯇꯧ ꯑꯗꯨꯏꯁꯦ ꯌꯥꯎꯗꯕꯅꯤꯅꯀꯣ
ꯎꯝ
ꯂꯥꯏꯔꯤꯛ ꯈꯛꯇꯪ ꯄꯥꯕꯅ ꯌꯥꯄꯣꯠꯇꯦꯕ
ꯃꯥꯅꯦ ꯑꯗꯨ ꯑꯗꯨ ꯑꯣꯏꯕꯗꯨꯗꯅꯦ ꯃꯊꯥꯁꯦ ꯁꯥꯏ ꯑꯩꯒꯤꯅ ꯂꯥꯏꯔꯤꯛ ꯈꯛꯇꯪ ꯄꯥꯒꯗꯧꯕ ꯑꯣꯏꯕ ꯂꯥꯏꯔꯤꯛ ꯈꯛꯇꯪꯗꯨꯗ ꯂꯥꯏꯔꯤꯛꯇꯨꯗꯒꯤ ꯊꯣꯛꯂꯛ ꯀꯗꯧꯔꯤꯕ ꯑꯐ ꯐꯠꯇ ꯃꯌꯥꯝꯗꯣ ꯑꯩꯒꯤꯅ
ꯇꯣꯏꯅꯤꯅ
ꯍꯣꯏ ꯃꯌꯥꯝꯒꯤ ꯇꯣꯞ ꯇꯣꯞꯄ ꯃꯤꯠ ꯌꯦꯡ ꯑꯃ ꯄꯨꯊꯣꯛꯂꯛꯄꯗꯣ ꯍꯥꯏꯗꯤ ꯃꯌꯥꯝꯅ ꯄꯨꯊꯣꯛꯅꯕꯗꯣ ꯑꯣꯏꯔꯒꯗꯤ ꯌꯥ ꯐꯒꯦ ꯐꯧ ꯐꯔꯣꯏ ꯇꯣꯛꯑꯣ ꯍꯥꯏꯔꯒ ꯍꯨꯟꯗꯣꯛꯈꯤꯕ ꯌꯥꯔꯦꯕ ꯑꯗꯨ ꯑꯣꯏꯗꯕ ꯑꯩꯒꯤꯁꯤꯅ ꯈꯔ ꯌꯥꯝ ꯇꯣꯛꯈꯤ ꯇꯣꯞꯄꯤꯕ
ꯎꯝ ꯑꯗ ꯑ ꯍꯪꯗ ꯍꯪꯉꯛꯀꯅꯤ ꯀꯣꯏꯁꯟ ꯈꯔꯕꯨꯗꯤ ꯂꯥꯛꯇꯣꯏꯅꯦ ꯀꯩꯅꯣꯁꯦ ꯑꯗꯣ ꯍꯪꯕꯤꯔꯛꯇꯕ ꯑꯩꯈꯣꯏ ꯋꯥꯗꯤ
ꯍꯪꯕꯤꯔꯛꯇꯕ ꯁꯤꯁꯦ ꯀꯝꯄꯜꯁꯔꯤ ꯍꯪꯉꯅꯤ ꯑꯩꯒꯤꯗꯨꯗꯤ ꯃꯣꯏ ꯍꯪꯅꯤꯡꯕꯅ ꯃꯈꯥꯗꯨ ꯈꯂꯛꯉꯥꯏ
ꯑꯣ ꯑꯗ ꯑꯗ ꯍꯪꯗꯤ ꯍꯪꯗꯣꯏꯗꯤ ꯃꯥꯜꯂꯦꯕ ꯈꯤꯇꯪ ꯀꯩꯅꯣ ꯑꯣꯏꯌꯦꯕꯀꯣ ꯑꯥ ꯄꯣꯊꯣꯔꯛꯄꯗ ꯍꯥꯏꯇꯥꯔꯦ ꯇꯣꯉꯥꯟꯅ ꯇꯥꯕꯗꯣ
ꯎꯝ ꯇꯥꯔꯤꯅꯦ ꯇꯣꯉꯥꯟꯗꯤ ꯄꯨꯔꯥ ꯄꯨꯡ ꯄꯨꯂꯞ ꯇꯣꯉꯥꯟꯅ ꯇꯥꯔꯦ ꯍꯥꯏꯕ
ꯎꯝ ꯑꯗꯨꯅꯦ ꯏꯊꯧꯗ ꯅꯨꯡꯁꯤ ꯅꯨꯡꯉꯣꯟ ꯄꯥꯟꯁꯤꯜꯂꯛꯄꯅꯤꯅꯀꯣ
ꯑꯗꯨꯗꯤ ꯃꯤ ꯃꯊꯧꯅ ꯐꯗꯅ ꯍꯥꯠꯂꯤꯅꯦꯅ ꯍꯥꯏꯔꯦ ꯑꯩ ꯑꯩꯅ ꯑꯃꯨꯛ ꯁꯣꯝꯗ ꯑꯣꯟ ꯁꯜꯂꯗꯅ ꯀꯜꯂꯛ ꯈꯝꯕꯟꯗꯅ ꯅꯨꯡꯁꯤꯃꯟꯗꯅ ꯍꯥꯜꯂꯤꯅꯦꯅ ꯑꯣꯟꯁꯜꯂꯛꯑꯦꯗꯣ
ꯍꯣꯏ ꯅꯨꯡꯁꯤꯃꯟꯕ ꯕꯤꯗꯦ ꯑꯩꯅ
ꯎꯝ
ꯀꯩꯁꯨ ꯀꯥꯏꯗꯦ ꯑꯅꯧ ꯑꯅꯧ ꯑꯅꯧꯕ ꯃꯌꯥꯝ ꯑꯃ ꯍꯥꯞꯆꯟꯕꯗ ꯑꯩꯈꯣꯏꯅ
ꯁꯥꯔꯅ ꯅꯍꯥꯟꯁꯨ ꯍꯥꯏꯔꯤꯁꯦ ꯇ꯭ꯔꯦꯗꯤꯁꯅꯦꯜ ꯑꯣꯏꯕ ꯚ꯭ꯌꯨꯗꯣ ꯑꯗꯨꯗꯒꯤ ꯂꯥꯟꯊꯣꯛꯂꯛꯄ ꯉꯝꯗ꯭ꯔꯗꯤ ꯅꯣꯏ ꯔꯤꯁꯔꯁ ꯇꯧꯔꯤꯁꯦ ꯀꯩ ꯀꯥꯟꯅꯔꯤꯒꯦꯒ ꯍꯥꯏꯌꯦ ꯑꯃꯨꯛ ꯇꯅ ꯑꯣꯖꯥ ꯆꯥꯝꯃꯒ ꯇꯔꯥꯅꯤꯊꯣꯏ ꯃꯥꯟꯅꯗꯅ ꯌꯦꯠꯄꯗꯣ ꯁꯔꯅ ꯑꯗꯨ ꯉꯝꯃꯦ ꯑꯣꯖꯥ ꯌꯥꯔꯣꯏ ꯌꯥꯔꯣꯏ ꯂꯨꯃꯟꯅꯤ ꯋꯥꯃꯟꯅꯤ ꯀꯣꯏꯁꯟ ꯍꯪꯉꯛꯑ ꯗꯤꯌꯦ ꯇꯧꯕꯗꯣ ꯑꯣꯖꯥꯅ ꯌꯥꯅꯤ ꯐꯅꯤ ꯑꯩꯅ ꯐꯅꯤ ꯍꯥꯏꯁꯤꯅꯦ ꯐꯔꯗꯝꯅꯦ ꯌꯦ ꯗꯝꯅꯦ ꯍꯥꯏꯔꯒꯅꯦ ꯀꯤꯠ ꯅꯝꯃꯒ ꯑꯗꯨꯝ
ꯍꯣꯏ ꯁꯔꯕꯨꯗꯤ ꯃꯥꯅ ꯈꯨꯝꯕ ꯉꯝꯖꯕ ꯑꯩꯈꯣꯏꯗꯗꯤ ꯈꯤꯇꯪ ꯀꯩꯅꯣ ꯑꯣꯏ ꯗꯦꯅ ꯈꯨꯝꯕ ꯉꯝꯃꯛꯇ꯭ꯔꯗꯤ ꯐꯔꯛ ꯌꯥꯝ ꯇꯥꯏꯗꯅ
ꯑꯗꯨꯒ ꯈꯨꯝꯕ ꯉꯝꯗ꯭ꯔꯒ ꯈꯪꯗꯦ ꯍꯦꯛꯇ ꯍꯥꯏꯔꯝꯃꯣꯌꯦ ꯃꯥ ꯂꯩꯔꯗꯤ ꯃꯥ ꯈꯣꯝꯒꯦꯌꯦ ꯂꯩꯇ꯭ꯔꯗꯤ ꯈꯪꯗꯦ ꯍꯥꯏꯔꯝꯃꯣꯌꯦ ꯑꯗꯨꯁꯨ ꯀꯩꯁꯨꯝ ꯃꯥ ꯑꯩ ꯃꯥꯡꯗ ꯂꯩ ꯍꯥꯏꯔꯒꯁꯨ ꯑꯩꯉꯣꯟꯗ ꯀꯣꯏꯁꯟ ꯍꯉꯛꯄꯗꯣ ꯃ ꯍꯥꯏꯗꯣ ꯈꯨꯝꯕ ꯌꯥꯕꯗꯤ ꯅꯠꯇꯦꯕ ꯄ ꯃꯆꯤꯟꯗ ꯍꯥꯏꯖꯕꯩ ꯋꯥꯅꯦ ꯃꯆꯤꯟꯗ ꯍꯥꯏꯖꯕꯩ ꯋꯥꯅꯦꯕ ꯑꯗꯨꯗ
ꯀꯩꯁꯨ ꯈꯨꯝꯃꯛꯑꯣꯏ ꯀꯩꯁꯨ ꯈꯨꯝꯃꯛꯑꯣꯏ ꯎꯝ ꯑꯁ ꯑ ꯗꯤ ꯑꯦꯝꯒꯤꯗꯤ ꯌꯥꯝ ꯃꯤ ꯌꯥꯝꯗꯕꯅꯤꯅ ꯑꯗꯨꯝ ꯈꯨꯝꯅꯩ ꯍꯥꯏꯕꯅꯦꯕ ꯃꯣꯏ ꯀꯩꯅꯣꯗꯨꯅ ꯥꯒꯥꯏꯠꯇꯨꯅ ꯑꯗꯣ ꯑꯗꯨꯗꯤ ꯇꯧꯅꯤꯡꯗꯦ ꯍꯥꯏꯍꯧꯕꯅꯦꯕ ꯑꯗꯨꯃꯛꯇꯤ ꯇꯧꯅꯤꯡꯗꯦ ꯀꯥꯏꯅ ꯍꯥꯏꯍꯧꯕꯅꯦ ꯑꯩꯈꯣꯏ ꯑꯣꯖꯥꯁꯤꯡꯗꯣ
ꯑꯗꯨꯅꯦ
ꯇꯧꯔꯛꯑꯣꯏꯕ ꯀꯩꯁꯨ ꯑꯗꯨꯃꯥꯏꯅ
ꯇꯧꯔꯣꯏ ꯇꯧꯔꯣꯏ ꯑꯩ ꯈꯪꯉꯦ
ꯑꯗꯨꯅꯦ ꯑꯩꯈꯣꯏ ꯖꯤ ꯐꯤꯥꯥꯄꯤ ꯔꯣꯝꯒꯤ ꯁꯥꯊꯤꯕꯅꯦꯕ ꯈꯔ ꯑꯗꯨꯝ
ꯎꯝ
ꯍꯥꯟꯅ ꯑꯩꯈꯣꯏꯗ ꯊꯥ ꯑꯥ ꯊꯥꯗꯣꯔꯛꯀꯅꯦꯕ ꯑꯁꯣꯝ ꯁꯣꯝꯒꯤꯗꯤ ꯐꯩꯒꯥꯛ ꯐꯩ ꯐꯩꯒꯥꯛ ꯐꯩꯅ ꯑꯗꯨꯝ ꯀꯟꯕꯒꯤ ꯇꯥꯏꯞ ꯑꯃ ꯇꯧꯖꯩꯗꯅ ꯁꯥꯇ꯭ꯔꯗꯣ ꯑꯗꯨꯝ ꯀꯟꯕꯤ ꯀꯟꯕꯤꯕꯒꯤ ꯇꯥꯏꯞꯇ ꯇꯧꯖꯕꯅꯦꯕ ꯑꯁꯣꯝꯒꯤꯅ ꯑꯩꯈꯣꯏꯒꯤꯗꯤ ꯀꯟꯗꯦ ꯍꯥꯏꯕꯗꯤ ꯅꯠꯇꯦ ꯇꯧꯕꯇꯕꯨ ꯊꯥꯗꯣꯛꯄ ꯌꯥ ꯕꯖꯒꯗꯗꯤ ꯊꯥꯗꯣꯔꯛꯀꯅꯤꯕ
ꯃꯥꯅꯦ
ꯑꯗꯨꯅꯦ ꯑꯗꯨꯅꯦ ꯑꯩꯁꯨ ꯆꯤꯡꯊꯣꯛꯑꯒ ꯑꯝꯇ ꯄꯥꯒꯦ ꯑꯗꯨꯒ ꯃꯦꯗꯥꯝꯒ ꯀꯔꯤ ꯀꯔꯤ ꯍꯪꯕ ꯌꯥꯏ ꯀꯩꯀꯩ ꯍꯥꯞꯄ ꯌꯥꯢꯗꯣ ꯈꯇꯪ ꯈꯟꯅꯒꯦ ꯈꯟꯕ ꯁꯨꯡꯉꯝ ꯎꯝ ꯍꯦꯛ ꯉꯝꯗ꯭ꯔꯤꯁꯦ ꯑꯩ
ꯑꯗꯨꯅꯦ ꯑꯩꯁꯨꯅꯦ ꯃꯊꯥꯒ ꯁꯥꯏꯌꯦ ꯑꯁꯤꯁꯤꯒꯤ ꯈꯟꯕꯗꯅꯦ ꯑꯗꯨꯝ ꯀꯣꯏꯁꯟꯗꯣ ꯈꯨꯝꯕ ꯉꯝꯈꯤꯗ꯭ꯔꯁꯨ ꯌꯥꯝ ꯏꯀꯥꯏꯖꯕ ꯑꯃꯗꯤ ꯑꯣꯏꯗꯅ ꯑꯗꯒꯤ ꯑ ꯁꯔꯅꯕꯨꯗꯤ ꯀꯩꯁꯨꯝ ꯀꯥꯏꯗꯦ ꯀꯩꯁꯨꯝ ꯀꯥꯏꯗꯦ ꯃꯥꯢ ꯃꯒꯤ ꯚ꯭ꯌꯨꯗ ꯀꯥꯏꯖ ꯕꯩ ꯋꯥꯅꯦ ꯑꯩꯈꯣꯏꯒꯤ ꯚ꯭ꯌꯨꯗꯗꯤ ꯈꯤꯇꯪ ꯀꯥꯏꯗꯅ
ꯃꯥꯅꯦ ꯃꯥꯅꯦ
ꯈꯜꯂꯤꯅꯦ
ꯃꯌꯥꯝꯗꯩ ꯇꯣꯞ ꯇꯣꯞꯄ ꯄꯥꯝꯃꯤꯕ ꯁꯥꯔꯅ ꯌꯥꯔꯒꯗꯤ ꯑꯗꯨꯝ ꯇꯧꯍꯟꯒꯦ ꯈꯜꯂꯤꯕ ꯑꯩꯈꯣꯏꯅꯕꯨ ꯉꯝꯖ ꯗꯕꯩ ꯋꯥꯅꯦꯕ ꯑꯗꯨꯕꯨ ꯇꯧꯔ ꯇꯧꯔꯒ ꯑꯗꯨꯝꯕꯨꯗꯤ ꯍꯩꯔꯛꯀꯅꯤꯗ ꯕꯕꯤꯇꯔꯥꯅꯤ ꯑꯗꯨꯏꯗꯤ ꯑꯍꯥꯝꯕꯒꯤ ꯑꯍꯥꯝꯕꯒꯤꯁꯤꯗꯤ ꯃꯤ ꯈꯨꯗꯤꯡꯃꯛ ꯂꯣꯏꯅꯃꯛ ꯀꯩꯅꯣ ꯇꯧꯅꯩꯗꯅ
ꯎꯝ ꯑꯗꯨ ꯑꯗꯨꯃꯥꯏꯅ ꯈꯟꯗꯣꯛꯑꯦ ꯆꯦ ꯈꯪꯗꯦ ꯆꯦ ꯀꯩꯅꯣ ꯇꯧꯒꯦ ꯑꯩ ꯌꯦꯡꯉꯒꯦ ꯎꯝ ꯑꯩꯁꯦ ꯍꯧꯖꯤꯛꯀꯥꯟ ꯂꯨꯍꯣꯡꯐꯝꯗꯁꯨ ꯂꯩꯕꯒꯤꯅꯦ ꯎꯝ ꯂꯨꯍꯣꯡꯐꯝꯗ ꯂꯩꯕꯒꯤꯅꯦ ꯈꯔ ꯀꯩꯅꯣ ꯇꯧꯋꯦ ꯑꯃꯨꯛ ꯇꯧꯔꯛꯀꯦꯀꯣ ꯆꯦ ꯎꯝ ꯊꯝꯃꯦ ꯆꯦ